ꯑꯦ ꯑ ꯐꯤ ꯐꯤ ꯁꯨ ꯁꯨꯕꯒꯤꯀꯣ ꯅꯣꯡ ꯅꯨꯡꯁꯥꯗ
ꯏ ꯏꯔꯨꯖ ꯅꯤꯡꯅ ꯂꯣꯏꯔꯦ ꯏꯔꯨꯖꯥ ꯅꯤꯡꯕꯅ ꯂꯣꯏꯔꯦ
ꯎꯝ ꯍꯧꯖꯤꯛꯇꯤ ꯁꯥꯕꯅꯤꯅꯀꯣ
ꯎꯝ ꯏꯁꯤꯡꯁꯨ ꯂꯥꯏꯇꯦ
ꯍꯧꯖꯤꯛ ꯑꯝꯇ ꯂꯩ ꯌꯥꯎꯗ ꯃꯣꯏꯁꯤ
ꯍꯣꯏ ꯍꯧꯖꯤꯛꯀꯥꯟ ꯑꯗꯨꯃꯥꯏꯅ ꯇꯥꯕꯅꯦ ꯅꯣꯡ ꯆꯨꯔꯗꯤ ꯈꯔ ꯐꯥꯕ
ꯎꯝ ꯑꯩꯗꯤ ꯅꯣꯡ ꯆꯨꯕꯅ ꯅꯨꯡꯉꯥꯏꯌꯦ ꯍꯦꯟꯅ
ꯑꯗꯨꯅꯦ ꯑꯩꯈꯣꯏꯗꯤ ꯃꯄꯥꯟꯁꯨ ꯊꯣꯛꯇ꯭ꯔꯤꯅ ꯑꯗꯨꯒꯤ
ꯎꯝ
ꯀꯥꯗ ꯅꯨ ꯄꯥꯟꯊꯗꯤ ꯅꯣꯡꯆꯨꯁꯦ ꯑꯩꯈꯣꯏꯒꯤ ꯂꯝꯕꯤꯗꯣ ꯐꯠꯇꯕꯅꯤꯅꯀꯣ ꯅꯨꯡꯉꯥꯏꯔꯣꯏꯗꯣ ꯑꯩꯈꯣꯏꯗꯤ ꯌꯨꯝꯗ ꯂꯩꯕꯒꯤ ꯆꯨꯔꯁꯨ ꯀꯥꯏꯗꯦꯅ
ꯎꯝ ꯅꯣꯏ ꯅꯨꯄꯥꯏ ꯀꯣꯂꯦꯒꯇꯤ ꯑ ꯀꯔꯝ ꯀꯥꯟꯗ ꯍꯥꯎꯒꯅꯤ ꯍꯥꯏꯕ꯭ꯔꯣ
ꯃꯣꯏꯒꯤꯁꯦ ꯈꯥꯡꯗ꯭ꯔꯤ ꯍꯥꯏꯗꯣꯛꯇ꯭ꯔꯤ ꯑꯗꯣ ꯃꯣꯏꯒꯤ ꯋꯦꯕꯁꯥꯏꯠꯇꯀꯣ ꯑꯣꯒꯥꯖ ꯃꯅꯨꯡ ꯃꯤꯁ ꯑꯣꯒꯥꯁ ꯖꯋꯥꯗ ꯇꯥꯎꯒꯅꯤ ꯍꯥꯏꯔ
ꯉꯥꯏꯍꯥꯛꯇꯪ ꯉꯥꯏꯔꯦ ꯑꯗ ꯌꯨꯝ ꯆꯠꯅꯤꯡꯉꯝꯒꯅꯤ ꯑꯗꯨꯗꯤ
ꯍꯣꯏ ꯂꯥꯛꯀꯦꯅꯗꯤ ꯍꯥꯏꯕꯅꯦ ꯑꯩꯈꯣꯏ ꯃꯥꯗꯣ
ꯎꯝ
ꯃꯇꯝꯥꯡ ꯐꯥꯠꯇꯕꯒꯤ ꯂꯥꯛꯀꯅꯨꯅ ꯍꯥꯏꯕ ꯑꯗꯨꯒ ꯑꯩꯁꯨ ꯏꯊꯟꯇ ꯑꯣꯏꯕꯒꯤꯀꯣ
ꯎꯝ
ꯎꯝ ꯑꯁꯤꯗ ꯂꯩꯍꯥꯎꯔꯣꯏ ꯍꯥꯏꯕꯒꯤ ꯂꯩꯕꯅꯤ ꯅꯝꯐꯨꯗ ꯂꯩꯕꯅꯤ ꯃꯣꯏꯁꯦ
ꯑꯗ ꯁꯨꯃꯥꯏꯅ ꯌꯨꯝꯗ ꯂꯥꯏꯔꯗꯤ ꯅꯣꯏꯔꯤꯅꯤ
ꯅꯣꯏ ꯈꯠꯇꯦꯃ ꯆꯥꯛ ꯆꯨ ꯆꯥꯗꯦ ꯎꯝ ꯂꯣꯏꯈꯠꯇꯦ ꯃꯥ ꯆꯥꯛꯁꯨ ꯐꯖꯅ ꯆꯥꯖꯦ ꯀꯃꯥꯏꯅꯣ ꯍꯥꯏ ꯍꯥꯟꯅ ꯂꯥꯛꯄ ꯀꯥꯟꯗꯗꯤꯀꯣ ꯈꯔꯗꯤꯟ ꯂꯣꯏꯊꯣꯛꯑꯦ ꯑꯗꯨ ꯋꯥꯔꯜ ꯀꯥꯞ ꯂꯥꯏꯕꯒꯤ
ꯍꯣꯏ ꯑꯩꯈꯣꯏꯁꯨ ꯑꯩꯁꯨ ꯁꯨꯃꯥꯏꯅ ꯇꯥꯕꯅꯦ ꯗꯔꯛ ꯁꯥꯔꯀꯜ ꯍꯥꯏ ꯗꯔꯛ ꯁꯥꯔꯀꯜ ꯌꯥꯝꯃꯦ
ꯑꯩꯒꯤꯗꯤꯀꯣ ꯗꯥꯥꯛꯛ ꯆꯀꯥꯎ ꯊꯣꯛꯗꯦ ꯌꯦꯂꯣ ꯑꯣꯏꯅ ꯊꯣꯛꯑꯦ
ꯍꯜꯂꯣ ꯅꯪ ꯈꯔ ꯄꯔꯝꯒꯅꯤ ꯗꯥꯛꯁꯔ ꯀꯜꯗꯒꯤꯀꯜꯗꯤ ꯑꯩꯉꯣꯟꯗꯣ ꯑꯗꯨ ꯃꯨꯍꯟꯕꯗꯣ
ꯎꯝ
ꯁꯤꯁ ꯍꯧꯖꯤꯛꯀꯥꯟꯁꯦ ꯍꯗꯛ ꯁꯥꯔꯀꯧ ꯌꯥꯝꯕꯅꯦ
ꯑ ꯍ
ꯎ ꯊꯕꯁ ꯁꯨꯃꯥꯏꯅꯁꯦ ꯅꯨꯡꯒꯥꯏꯇ ꯅꯨꯡꯉꯥꯏ
ꯍꯣꯏ ꯎꯝ ꯑꯁ ꯀ꯭ꯔꯤꯝ ꯑꯕꯆꯅꯤꯡꯒꯦ ꯍꯧꯖꯤꯦ
ꯎ ꯎꯝ ꯏꯁꯄ꯭ꯔꯤꯟ ꯆꯅꯤ ꯍꯧꯖꯤꯛꯇꯤ ꯁꯤꯡꯖꯨ ꯆꯥꯅꯤꯡꯉꯦ ꯎꯝ
ꯎꯝ ꯂꯤꯁꯤꯡ ꯑꯍꯨꯝ ꯑꯩ ꯅꯠꯇꯦ ꯄꯩ ꯊꯣꯗꯒꯨꯝ ꯐꯅꯦ
ꯆꯥꯍꯨꯝ
ꯆꯥꯍꯣꯡꯒꯦ ꯀꯣ ꯆꯥꯍꯣꯝꯒꯦ ꯌꯦ ꯌꯥꯡꯈꯥꯏ ꯆꯍꯨꯝ ꯌꯥꯡꯈꯥꯏ ꯒꯤ ꯆꯥꯎꯕ ꯄꯨꯔꯛꯑꯒ ꯑꯩ ꯍꯟꯖꯤꯜꯂꯛ ꯍꯣꯏ ꯆꯥꯕꯅꯦ ꯌꯥꯝ ꯆꯥꯎꯋꯦꯕ ꯑꯥꯏꯁ ꯀ꯭ꯔꯤꯝ
ꯎꯝ
ꯌꯥꯝ ꯆꯥꯎꯋꯦꯕ ꯕꯣꯛꯁ ꯌꯥꯝ ꯆꯥꯎꯕ ꯑꯃ ꯍꯣꯏ ꯑꯥꯗ ꯂꯩꯕ ꯀꯥꯟꯗ ꯍꯥꯏꯕꯅꯦ
ꯑꯣ
ꯌꯥꯝ ꯍꯥꯕꯗꯨ ꯃꯛꯁ ꯑꯣꯏꯕ ꯀꯗꯨ
ꯎꯝ ꯑꯩꯈꯣꯏ ꯑꯗꯨꯗꯤ ꯐꯪꯉꯦꯗꯁꯨ ꯑꯗꯨꯒꯨꯝꯕ
ꯉꯛꯑꯦ ꯍꯥꯏꯑꯦ ꯑꯩ ꯂꯣꯏ ꯆꯥꯕꯒꯦ
ꯂꯥꯛꯑ ꯑꯩꯁꯨ ꯁꯤꯗꯗꯤ ꯐꯪꯗꯦ ꯑꯩꯈꯣꯏꯗꯗꯤ
ꯍꯣꯏ ꯑꯗꯨꯒ ꯀꯦꯛ ꯑꯩꯈꯣꯏꯗꯗꯤ ꯀꯦꯖꯤ ꯑꯃꯗ ꯥ ꯆꯥꯃꯉꯥ ꯄꯤꯌꯦꯅ
ꯎꯝ
ꯑꯩꯈꯣꯏꯗꯗꯤ ꯀꯦꯖꯤꯗ ꯀꯦꯛꯇꯣ ꯑꯗꯨꯗꯗꯤ ꯆꯅꯤ ꯌꯦꯟꯈꯥꯏ ꯆꯅꯤꯒꯨꯝꯕꯗ ꯈꯥꯛ ꯐꯪꯉꯤ
ꯅꯨꯡꯉꯥꯏꯔꯝꯒꯅꯤ ꯑꯗꯨꯗꯤ
ꯑꯗꯣ ꯍꯥꯎꯕꯗꯤ ꯌꯥꯝ ꯍꯥꯎꯗꯦ ꯃꯣꯏꯗꯣ ꯀ꯭ꯔꯤꯝ ꯌꯥꯝꯃꯟꯕꯒꯤꯀꯣ
ꯎꯝ
ꯁꯀ꯭ꯔꯦꯞ ꯆꯅꯤꯡꯒꯦ
ꯕꯖꯔ ꯀꯣꯏꯔꯒ ꯂꯩꯒꯤ ꯃꯐꯝꯗ ꯑꯣꯏꯔꯨꯔꯒ ꯆꯠꯅꯤꯡꯉꯦ ꯐꯖ ꯐꯖꯕ
ꯑꯩꯈꯣꯏꯗꯗꯤ ꯂꯥꯏꯒꯤ ꯒꯥꯔꯗꯦꯟꯒꯨꯝꯕ ꯂꯥꯏ ꯇꯤꯟꯅꯥ ꯄꯥꯒꯨꯝꯕ
ꯎꯝ ꯑꯗꯨꯒꯨꯝꯕ ꯂꯩꯔꯗꯤꯀꯣ ꯑꯗꯨꯗ ꯆꯠꯅꯤꯡꯉꯦ ꯐꯖꯅ ꯁꯦꯠꯂꯒ ꯎꯣꯊꯣꯞ ꯐꯖꯅ ꯀꯥꯞꯍꯜꯂꯒ
ꯍ ꯍꯥꯎꯕ
ꯑꯩꯈꯣꯏ ꯏꯃꯥꯟꯅꯕꯤ ꯃꯌꯥꯝ ꯎꯁꯤꯡ ꯑꯣꯉꯥꯏꯅꯦ
ꯃꯩꯔꯦꯟ ꯃꯅꯥ
ꯑꯦꯟꯖꯣꯏꯃꯦꯟꯗꯤ ꯃꯔꯥ ꯃꯔꯥꯇꯗꯤ ꯇꯥꯎꯒꯗꯕꯅꯦꯕ ꯑꯩꯈꯣꯏ ꯁꯨꯃꯥꯏꯅ ꯍꯥꯏꯕꯗꯤ ꯄꯩꯁꯥ ꯂꯩꯥꯏꯇꯦꯅ ꯑꯗꯨꯝ ꯂꯥꯏꯅꯗꯦ ꯑꯗꯨꯝ ꯄꯩꯁꯥꯗꯤ ꯑꯩꯈꯣꯏ ꯍꯤꯡꯕ ꯐꯗ ꯑꯗꯨꯝ ꯄꯩꯁꯥꯗꯤꯦ ꯀꯔꯤ ꯍꯥꯏꯒ꯭ꯔꯥ ꯎ ꯑꯗꯨꯝ ꯃ ꯂꯥꯏꯟꯗꯣ ꯑꯗꯨꯗꯣ ꯂꯥꯛꯑꯅꯤ ꯑꯗꯨꯔꯁꯨ ꯄꯩꯁꯥ ꯂꯥꯏꯔꯤꯛꯇꯨꯁꯨ ꯃꯔꯛ ꯃꯔꯛꯇꯗꯤ ꯀꯣꯏꯕ ꯆꯠꯂꯨꯔꯒ ꯅꯨꯡꯉꯥꯏꯅ ꯆꯠꯀꯗꯕꯅꯤ ꯄꯨꯟꯁꯤꯗꯁꯨ
ꯍꯥꯏꯗꯤ ꯂꯣꯛꯇꯥꯛ ꯇꯥꯅꯤꯡꯕ ꯍꯧꯖꯤꯀꯥꯟ ꯑꯥꯏꯁ ꯀ꯭ꯔꯤꯝ ꯆꯅꯤꯡꯕꯅ ꯂꯋꯔꯦ
ꯀꯔꯤꯒꯤꯔꯅꯌꯥꯦꯁ ꯀ꯭꯭ꯔꯔꯤꯝ
ꯑꯩꯁ ꯀ꯭ꯔꯤꯝ ꯁꯦꯝꯕ ꯅꯣꯏꯣꯏ ꯑ ꯉꯔꯥꯡꯒꯣ ꯑꯥꯏꯁ ꯀ꯭ꯔꯤꯝ ꯈꯨꯗꯥꯛꯇ ꯁꯦꯝꯕ ꯑꯥꯏꯁ ꯀ꯭ꯔꯤꯝ ꯂꯩꯗꯅ ꯑꯗꯨ ꯆꯥꯁꯤꯔꯥ ꯇꯥꯎꯕꯅꯦ ꯊꯦꯡꯕꯒꯤ ꯇꯣꯛꯈ꯭ꯔꯕꯅꯤ ꯍꯧꯖꯤ ꯑꯃꯨꯛꯀꯖꯅꯤ ꯑ ꯁꯤꯤꯗꯥ
ꯎꯝ
ꯀꯥꯏ ꯇꯗ
ꯃꯦꯆꯤꯟꯗ ꯇꯥꯎꯕꯗꯨꯔꯣ
ꯃꯦꯆꯤꯟꯗ ꯅꯠꯇꯦ ꯃꯣꯏꯒꯤ ꯈꯨꯠꯅꯀꯣ ꯄꯨꯨꯟꯒꯨꯝꯕ ꯑꯃ ꯑꯅꯤ ꯄꯥꯏꯔꯒ ꯆꯣꯞ ꯇꯧꯔꯒ ꯁꯦꯝꯕꯗꯣ
ꯑꯣ ꯑꯗꯨꯗ ꯂꯥꯏꯔꯕ꯭ꯔꯥꯅꯦ
ꯅꯩ
ꯎ ꯅꯎ ꯅꯨꯄꯥꯗꯦ ꯍꯧꯁꯦ ꯀꯔꯤ ꯇꯥꯔꯦ ꯇꯨꯝꯕ꯭ꯔꯥ
ꯂꯦꯞꯇꯣꯞꯇ ꯐꯗꯤꯃꯤ ꯃꯥꯔꯦ
ꯎꯝ ꯇꯨꯝꯗꯕ꯭ꯔ ꯃꯥꯗꯤ ꯑꯌꯨꯛꯀꯤ ꯌꯦꯡꯕ꯭ꯔꯣ ꯃꯁꯨ
ꯌꯦꯡꯉꯦ ꯍꯣꯏ
ꯎꯝ
ꯑꯃꯨꯛꯀ ꯇꯨꯝꯅꯤꯡꯉꯦ ꯍꯥꯏꯔꯒ ꯇꯨꯝꯁꯨ ꯇꯨꯝꯗꯦꯂꯤ ꯌꯦꯔꯒ ꯐꯤꯝ ꯐꯖ ꯐꯖꯕ ꯂꯩꯔꯗꯤ ꯍꯥꯏꯕꯤꯌꯣꯅꯦꯅ ꯍꯥꯏꯔꯦ ꯐꯤ ꯌꯦꯡꯔꯤ
ꯍ ꯑ ꯌꯨ ꯀꯦ ꯃꯁꯦ ꯍꯌꯦꯡꯁꯨ ꯊꯣꯛꯅꯤꯡꯉꯦ ꯍꯌꯦꯡꯁꯨ ꯌꯦꯡꯅꯤꯡꯕꯅ ꯂꯣꯏꯔꯦ
ꯍ
ꯍꯥꯏꯩꯅꯧ ꯆꯥꯅꯤꯡꯉꯤ
ꯎꯝ ꯑꯩꯗꯤ ꯑꯃꯨꯟꯕ ꯑꯣꯏꯅ ꯆꯥꯅꯤꯡꯉꯤ
ꯎꯝ ꯑꯃꯟꯕ
ꯌꯥꯝꯗ꯭ꯔꯤꯁꯤ ꯑꯣꯏꯕꯗꯨ ꯎꯨꯝꯔꯒ ꯍꯧꯖꯤꯛ ꯑꯥꯏꯁ ꯀ꯭ꯔꯤꯝꯒꯤ ꯉꯥꯛꯇ ꯌꯦꯡꯉꯦ ꯑꯩ
ꯀꯔꯤꯅ ꯀ꯭ꯔꯤꯅꯗꯤ ꯑꯦꯛꯁꯄꯤꯔꯤꯟꯁ ꯁꯨꯃꯥꯏꯅ ꯌꯥꯝ ꯄꯥꯝꯃꯤꯁꯦ
ꯑꯩꯁꯦ ꯑꯗꯨꯝ ꯃꯁꯥꯒꯤ ꯑꯥꯏꯁ ꯀ꯭ꯔꯤꯝ ꯄꯥꯝꯕꯅꯦ
ꯎꯝ ꯗꯤꯄꯥꯛꯅ ꯄꯥꯝꯗꯩ ꯏꯁꯀ꯭ꯔꯤꯝꯗꯤ
ꯑꯁ ꯀ꯭ꯔꯤꯝꯗ
ꯎꯝ
ꯃꯣ ꯀꯕꯇꯖꯤ ꯀꯣꯁ ꯀ꯭꯭ꯔꯔꯤꯝꯁ ꯁꯦ ꯔꯣ ꯔꯣ ꯑꯣꯏꯅ ꯄꯤꯌꯦꯗꯅ ꯑꯗꯨ ꯔꯣ ꯑ ꯃꯥꯗꯦ ꯑꯝ ꯆꯥ ꯀ ꯌꯥꯔꯦ ꯆꯥꯠꯇꯔꯦ ꯀꯣ
ꯎꯝ
ꯆꯠꯔꯦꯠ ꯄꯤꯕꯅꯦ ꯆꯥꯇꯔꯦꯠ ꯌꯥꯡꯈꯥꯏꯒꯨꯝꯕ ꯑꯗꯨꯝ ꯄꯤꯕꯅꯦ
ꯎꯝ ꯄꯃꯨ ꯃ ꯆꯥꯅꯤ
ꯑꯗꯨꯅꯦ ꯅꯍꯥꯟ ꯈ꯭ꯋꯥꯏꯗꯤ ꯈꯥꯡꯗꯕꯒꯤ ꯀꯣ ꯏꯆꯦꯒꯥꯟ ꯑꯃꯅꯦꯔꯣ ꯑꯃ ꯑꯃ ꯆꯥꯔꯒ ꯑ
ꯑꯗꯣ ꯑꯩꯈꯣꯏꯒꯤ ꯄꯩꯁꯥꯕꯨꯗꯤ ꯅꯠꯇꯦꯗ ꯑꯗꯨꯒꯤ ꯈꯔ ꯐꯥꯔꯦ ꯃꯤꯒꯤ ꯑꯣꯏꯔꯒꯤ
ꯑꯗꯨꯁꯨ ꯏꯀꯥꯏꯕ ꯐꯥꯎꯋꯦꯗꯅ
ꯑꯣ ꯁ ꯏ ꯀꯥꯏꯗꯔ ꯃꯪꯋꯥꯟꯗꯗꯤꯦ
ꯑꯔꯅꯅꯤ ꯀꯥꯏꯔꯗꯦ
ꯃꯥꯅ ꯇ꯭ꯔꯤꯠ ꯇꯧꯕꯤꯒꯦ ꯍꯥꯏꯕꯒꯤ ꯆꯠ ꯑꯗꯨꯅꯦꯕ ꯑꯗꯨ ꯅꯨꯃꯤꯠꯇꯣ
ꯑꯗꯨꯒ ꯑꯩꯁ ꯀ꯭ꯔꯤꯝ
ꯑꯗ ꯑꯗꯨ ꯅꯨꯃꯤꯠꯇꯣ ꯂꯤꯁꯤꯡ ꯂꯤꯁꯤꯡ ꯇꯔꯥ ꯌꯥꯎꯗꯣ ꯌꯥꯎꯗꯣ ꯃꯥꯅꯦꯦ ꯀꯣꯋꯥꯅ
ꯑꯁ ꯀꯔꯤ ꯀꯔꯤ ꯆꯥꯕꯅ
ꯀꯣꯔꯤꯌꯟ ꯐꯨꯗ
ꯎꯝ ꯎꯝ ꯑꯗꯨꯗꯤ ꯇꯥꯡꯒꯅꯤ
ꯎꯝ ꯑꯗꯨ ꯑꯩꯈꯣꯏꯗꯣ ꯔꯥꯎꯟ ꯑꯅꯤ ꯆꯠꯄ
ꯎꯝ ꯎꯝ ꯍ ꯍ ꯆꯒꯦ ꯍꯣꯔꯦꯟ ꯀꯣꯜ ꯇꯧꯔꯛꯑꯀꯦ ꯀꯣ
ꯎꯝ ꯎꯝ
ꯎ ꯐꯔꯦ ꯍꯣꯔꯦꯟ ꯀꯣꯜ ꯇꯧꯔꯀꯦ
ꯑꯥ